ꯑꯦꯕ꯭ꯔꯣ
ꯦ ꯌꯥꯝ ꯍꯧꯅ ꯇꯥꯈ꯭ꯔꯦ
ꯍꯋꯦ
ꯎꯝ
ꯑꯣ ꯑꯩꯅꯗ ꯈꯤꯇꯪ ꯑꯣꯏꯖꯠꯅꯦ ꯑꯩ ꯏꯁꯥꯝꯗ ꯈꯤꯛꯇ ꯑꯣꯏꯂ ꯃꯤꯁ ꯌꯥꯝ ꯇꯧꯁꯤꯟꯈ꯭ꯔꯕ ꯅꯨꯡꯉꯥꯏꯇꯦ ꯅꯨꯡꯉꯥꯏꯇꯦ ꯀꯩ ꯊꯉꯥꯏ ꯇꯅ
ꯑꯩꯈꯣꯏꯅꯤ ꯉꯥꯡꯁꯤꯟꯅꯒꯨꯟꯁꯤꯀꯣ ꯀꯛꯀꯅꯤ ꯔꯤꯖꯦꯛ ꯆꯠꯀꯅꯤ
ꯍꯧꯏ ꯀꯩ ꯇꯧꯕꯗꯣ ꯖꯤꯔꯣ ꯖꯤꯔꯣ ꯄꯨ ꯂꯩꯅꯦ ꯑꯥꯇ ꯁꯥꯟꯅꯈꯤꯕꯗꯣ
ꯎꯝ ꯑꯣ ꯁꯤꯃꯗꯤ ꯑꯅꯧꯕꯅꯤꯅ ꯀꯩꯁꯨ ꯑꯗꯨꯒꯨꯝꯕꯩ ꯀꯛꯄꯩ ꯈꯣꯠꯄꯩꯗꯤ ꯇꯧꯔꯔꯣꯏ ꯑꯗꯨ ꯀꯩ ꯃꯊꯦꯜ ꯆꯥꯔꯕ
ꯦꯟ ꯄ ꯄꯤꯔꯨꯞ ꯏꯔꯣꯟꯕ ꯅꯣꯏꯗꯤ
ꯑꯩꯈꯣꯏꯗꯤ ꯁꯣꯏꯕꯨꯝ ꯑꯃ ꯏꯔꯣꯍꯜꯂꯦ ꯆꯝꯐꯨꯠ ꯑꯃ ꯇꯧꯔꯦ ꯑꯗꯨꯒ ꯎꯗꯣ ꯍꯥꯏꯒꯅꯣ ꯍꯥꯏꯕ ꯌꯦꯔꯨꯝ ꯑꯃ ꯐꯨꯠ ꯌꯦꯔꯨꯝ ꯑꯃ ꯉꯧꯔꯦ ꯑꯗꯨꯃꯥꯏꯅ ꯇꯧꯔ ꯆꯥꯏꯔꯦ ꯉꯁꯥꯏ ꯑꯌꯨꯛꯀꯤ ꯀꯥꯡꯉꯧ ꯈꯔ ꯂꯩꯕꯒ ꯅꯣꯏꯗꯤ ꯏꯔꯣꯟꯕ ꯈꯛꯇ ꯇꯧꯕ꯭ꯔ ꯃꯊꯦꯜ
ꯃꯊꯦꯅ ꯇꯧꯗꯦ ꯑꯗꯨꯝ ꯍꯇꯅꯤ ꯏ ꯍꯧꯇ
ꯎꯝ ꯉꯁꯥꯏ ꯈꯔ ꯊꯤꯡꯒꯥꯏꯗꯕ꯭ꯔ ꯆꯠꯂꯨꯕꯒꯤ
ꯆꯤꯡꯒꯥꯏꯗꯦꯗ
ꯎꯝ
ꯀꯩꯅ ꯂꯥꯛꯄ꯭ꯔꯣ ꯅꯪꯁꯦ ꯄꯩꯁꯥꯗꯨꯣ ꯑꯃꯨꯛ ꯍꯦꯟꯒꯠꯂꯝꯕ꯭ꯔꯣ
ꯄꯩꯁꯥꯗꯣ ꯍꯦꯟꯒꯠꯄꯗꯤ ꯑꯣꯏ ꯦ ꯑꯗꯨꯒ ꯑꯇꯣꯞꯄ ꯑꯦꯀꯥꯎꯟꯗꯨꯕꯨꯗꯤ ꯂꯨꯄꯥ ꯆꯥꯇ꯭ꯔꯨꯛꯃꯨꯛ ꯆꯪꯉꯦ ꯑꯃ ꯁꯣꯝꯒꯤꯁꯤꯅ ꯂꯨꯄꯥ ꯆꯅꯤꯃꯨꯛ ꯆꯪꯉꯦ ꯑꯗꯩ ꯊꯣꯏꯅ ꯆꯪꯗꯦꯗ ꯑꯗꯨꯒ ꯑꯩꯈꯣꯏ ꯑꯩꯈꯣꯏ ꯆꯦꯒꯤꯅ ꯑꯃꯨꯛ ꯂꯨꯄꯥ ꯆꯅꯤꯒ ꯅꯤꯐꯨꯃꯨꯛ ꯆꯪꯉꯑꯦ ꯉꯔꯥꯡ ꯋꯥꯔꯤ ꯑꯅꯤꯃꯨꯛꯇ ꯁꯥꯟꯅꯕꯅꯦ ꯑꯇꯩ ꯊꯣꯏꯅ ꯁꯥꯟꯅꯗꯕꯅꯦ ꯋꯥꯡꯉꯨꯒꯤ ꯃꯔꯨꯞ ꯇꯨꯝꯃꯒ ꯁꯥꯟꯅꯕꯗꯨꯗꯟꯅ ꯁꯥꯟꯅꯗꯦꯕ ꯊꯣꯏꯅ ꯁꯤꯗꯩ ꯀꯣꯜ ꯑꯃꯗꯤ ꯇꯥꯍꯧꯋꯦ ꯑꯩꯅ ꯅꯪꯒꯤꯗꯤ ꯀꯃꯥꯏꯅ ꯇꯧꯔꯤꯒꯦ ꯍꯧꯖꯤꯛ ꯀꯌꯥ ꯁꯨꯔꯒꯦ
ꯌꯥꯝꯗꯦꯗ ꯑꯗꯨꯣ ꯍꯧꯖꯤꯛ ꯑꯅꯤꯌꯥ ꯀꯩꯅꯣꯒꯤ ꯑꯅꯧꯕ ꯉꯁꯥꯏ ꯑꯃ ꯃꯃꯥꯡꯒꯤ ꯀꯩꯅꯣꯒ ꯂꯨꯄꯥ ꯍꯨꯝꯐꯨꯒ ꯇꯔꯨꯛꯀꯤ ꯆꯥꯡ ꯂꯩꯕꯗꯣ ꯑꯗꯨ ꯅꯠꯇꯕ ꯇꯣꯉꯥꯟꯅ ꯑꯃꯨꯛ ꯍꯧꯖꯤꯛ ꯑꯃꯨꯛ ꯄꯨꯂꯞ ꯄꯨꯟꯅ ꯄꯨꯟꯁꯤꯜꯂꯒ ꯆꯥꯝꯃ ꯀꯨꯟꯒ ꯇꯧ ꯀꯨꯟ ꯇꯧꯂꯒ ꯁꯨꯔꯝꯕ
ꯑꯣ ꯃꯆꯦꯠ ꯃꯆꯦꯠ ꯆꯪꯕ ꯑꯣꯏꯔꯝꯒꯅꯤ ꯑꯗꯨꯗꯤ ꯑꯗꯨꯝ ꯈꯔ ꯑ ꯇ꯭ꯔꯥꯟꯁ ꯏꯁꯀꯔꯤꯞꯁꯟꯁꯨ ꯇꯧꯁꯤꯜꯛꯑꯣ ꯑꯗꯨꯒ ꯑꯗꯨꯒ ꯑꯗꯨꯝ ꯃꯤꯒ ꯑꯗꯨꯝ ꯋꯥꯔꯤ ꯁꯥꯟꯅꯕꯅꯕ ꯀꯩꯁꯨ ꯀꯥꯏꯗꯦ ꯍꯧꯖꯤꯛ ꯐꯥꯎꯒꯤꯗꯤ ꯑꯗꯨꯝ ꯆꯪꯈꯤꯅꯦꯕ ꯀꯣ ꯑꯗꯨ ꯂꯩꯔꯒꯗꯤ ꯅꯪꯒꯤ ꯅꯝꯕꯔ ꯑꯃ ꯒ ꯍꯥꯞꯄꯣ ꯑꯗꯨꯝ ꯍꯦꯟꯅ ꯍꯥꯏꯗꯤ ꯍꯧꯖꯤꯛꯇꯤ ꯂꯣꯏꯗꯣꯏꯔꯦꯗꯅ ꯁꯤꯃ ꯁꯤꯗꯤ ꯁꯤ ꯅꯪ ꯑꯁꯤꯃꯩꯁꯤ ꯁꯤꯃ ꯇꯧ ꯍꯥꯏꯗꯤ ꯀꯣ ꯃꯁꯤꯡꯗꯨ ꯁꯨꯈ꯭ꯔꯒꯗꯤ ꯀꯨꯟ ꯁꯨꯈ꯭ꯔꯒꯗꯤ ꯄꯩꯁꯥ ꯊꯣꯏꯅ ꯂꯥꯛꯇꯒꯨꯝ ꯇꯧꯕꯅꯦꯕ ꯑꯗꯨꯅ ꯑꯃꯒ ꯍꯥꯞꯇꯅꯕ ꯇꯧ
ꯀꯟꯁꯨꯒꯤꯕ ꯍꯪꯒ ꯑꯗꯨ
ꯊꯕ ꯅꯝꯕꯣ
ꯊꯧꯗꯦꯗ ꯅꯣꯡ ꯇꯥꯛꯑ ꯀꯩꯅ ꯇꯧꯕꯅꯤꯅ ꯍꯥꯏꯐꯣꯅ ꯇꯧꯗ꯭ꯔꯦ
ꯎꯝ ꯉꯁꯥꯏ ꯂꯨꯖꯕꯗꯤ ꯀꯥꯏ ꯂꯨꯖꯔꯕ
ꯍꯛꯇꯅ ꯔꯨꯔꯤ ꯀꯨꯟꯖꯣꯏꯦ ꯗꯤꯣ ꯂꯎꯗꯤꯂ
ꯑꯗꯨ ꯂꯥꯛꯀꯟꯗꯦ ꯍꯥꯏꯕꯅꯦ ꯑꯩꯅ ꯑꯩꯅ ꯍꯪꯀꯥꯟꯗ ꯄꯩꯁꯥ ꯅꯣꯗꯤꯒꯤꯁꯨ ꯎꯝ ꯃꯥꯒꯤꯁꯨ ꯀꯨꯟ ꯍꯨꯝꯗꯣꯏ ꯁꯨꯕꯗꯣ ꯀꯩꯁꯨ ꯄꯩꯁꯥ ꯌꯥꯝ ꯆꯥꯎꯅ ꯂꯥꯛꯇꯦꯕ ꯑꯗꯨꯅ ꯏꯃꯥꯟꯅꯕꯤꯗꯨꯅ ꯇꯣꯑꯣ ꯅꯪꯒꯤꯗꯣ ꯅꯝꯕꯔ ꯑꯇꯣꯞꯄ ꯑꯃ ꯍꯥꯞꯄꯣꯅ ꯍꯥꯏꯔꯒ ꯑꯗꯨꯃꯥꯏꯅ ꯍꯥꯄ ꯄꯟꯕꯅꯦ ꯃꯥꯏꯁꯨ ꯑꯇꯣꯞꯄ ꯃꯃꯥꯟꯅꯕꯒꯤ ꯅꯝꯕꯔ ꯂꯧꯔꯦ ꯑꯗꯣ ꯑꯣ ꯇꯤ ꯄꯤꯗꯨ ꯈꯇꯪ ꯂꯧꯔꯒꯅꯦ ꯑꯩꯅ ꯍꯥꯏꯗꯤ ꯅꯣꯏ ꯃꯃꯥꯒꯤ ꯅꯝꯕꯔꯗꯣ ꯁꯤꯖꯤꯟꯅꯔꯣ ꯑꯗꯨꯒ ꯑꯣ ꯇꯤ ꯄꯤꯗꯣ ꯃꯥꯏ ꯐꯣꯟꯗꯒꯤ ꯂꯧꯍꯧꯔꯣ ꯑꯗꯨꯒ ꯅ ꯑꯩ ꯑꯗꯨꯝ ꯅꯝꯕꯔꯗꯣ ꯑꯗꯨꯝ ꯅꯪꯅ ꯁꯤꯖꯤꯟꯅꯕ ꯌꯥꯏ ꯑꯗꯨꯃꯥꯏꯅ ꯁꯤꯖꯤꯟꯅꯔꯒ ꯅꯪ ꯄꯩꯁꯥ ꯑꯗꯨꯃꯥꯏꯅ ꯈꯔ ꯇꯥꯜꯂꯛꯑꯣ ꯍꯣꯏ ꯀꯩꯅꯣ ꯇꯧꯗ꯭ꯔꯤꯉꯩꯗꯣ ꯃꯤ ꯑꯇꯣꯞꯄ ꯇꯥꯛꯁ ꯂꯥꯛꯇ꯭ꯔꯤꯉꯩꯗ
ꯂꯣꯏꯔꯦ ꯍꯥꯏ ꯌꯥꯏꯅꯦ ꯉ ꯉꯁꯤꯅ
ꯉꯁꯤꯅ ꯂꯣꯏꯔꯝꯕ ꯌꯥꯏ ꯑꯗꯣ ꯒ꯭ꯌꯥꯟ ꯇꯥꯗ꯭ꯔꯤꯗꯅ ꯃꯣꯏꯅ ꯐꯖꯅ ꯍꯥꯏꯔꯛꯇ꯭ꯔꯤꯗꯅ ꯉꯁꯤꯅ ꯂꯣꯏꯔꯦꯗꯅ ꯑꯗꯨꯅ ꯑꯗꯨꯝ ꯍꯥꯞꯄꯁꯨ ꯌꯥꯏ ꯉꯁꯥꯏ ꯍꯥꯞꯇꯧꯕ ꯃꯈꯩ ꯉꯁꯥꯏ ꯍꯪꯉꯔꯣꯏꯏꯗꯨꯉꯥꯏ ꯁꯤꯗ ꯍꯥꯞꯄꯧꯔꯣ ꯈꯣꯠꯂꯣꯅ ꯍꯥꯏꯍꯧꯔꯤꯗꯣ ꯅꯠꯇ꯭ꯔꯒꯗꯤ ꯅꯪ ꯀꯣꯜ ꯇꯧꯕꯩꯗꯤ ꯑꯃꯨꯛ ꯌꯥꯔꯣꯏ
ꯑꯣ ꯑꯗꯨ ꯉꯅ ꯀꯩꯗꯧꯗꯣꯏꯔꯣ ꯍꯥꯏꯗꯤ
ꯑꯩꯅ ꯑꯩꯒꯤ ꯅꯛꯇꯁꯨꯇꯣꯄꯁꯤꯗꯤ ꯐꯪꯗ꯭ꯔ ꯇꯧꯔꯕ
ꯀꯔꯤ
ꯣꯏ ꯃ ꯄꯣ ꯍꯥꯏ ꯃꯤꯅ ꯃꯣꯏ ꯁꯨꯗꯅ ꯃꯣꯏ ꯇꯧ ꯌꯥꯎꯛꯇ꯭ꯔꯣ ꯑꯗꯨ ꯄꯨꯣ ꯄꯩꯁꯥꯔꯑꯣ
ꯀꯔꯤꯕ
ꯃꯣꯏꯅ ꯑꯩꯈꯣꯟꯅ ꯇꯧꯔꯛꯄꯗꯣ ꯍꯨꯏꯔꯤꯕꯁꯤꯡ ꯁꯨꯈꯔꯦꯅ ꯃꯣꯏꯅ ꯇꯧꯕꯗ ꯃꯣꯏ ꯁꯨꯗ꯭ꯔꯤꯕꯅꯤꯅ ꯃꯣꯏꯅ ꯑꯩꯣ ꯇꯧꯔꯛꯄꯗꯨꯅ ꯄꯩꯁꯥ ꯃꯣꯏ ꯐꯪꯖꯈꯤꯗꯣꯏꯔꯥ ꯍꯪꯕ
ꯑꯗꯨꯝ ꯐꯪꯗꯤ ꯐꯪꯕꯅꯦ ꯑꯩꯁꯨ ꯈꯪꯗꯦ ꯑꯗꯣ ꯑꯩꯅ ꯁ ꯇꯧꯔꯛꯏꯁꯤꯅꯤ ꯀꯩꯅꯣ ꯑꯗꯨꯅ ꯑꯗꯨ ꯑꯣꯏꯈꯔꯦ ꯑꯁꯁ ꯍꯣꯏꯗ ꯊꯊꯧ ꯀꯩꯅꯣ ꯍꯧꯗꯣꯡ ꯃꯃꯥꯗ ꯂꯥꯛꯑꯝꯕꯅꯤꯅꯦ ꯍꯧꯗꯣꯡ ꯃꯆꯥ ꯃꯈꯩ ꯃꯥꯡꯈ꯭ꯔꯦꯅ ꯇꯧꯔꯒ
ꯑꯣꯆꯤ ꯂꯥꯃꯤꯕ
ꯍꯧꯗꯣꯛꯑꯅꯤꯗ ꯉꯪꯁꯥ ꯀꯩꯅꯣ ꯑꯣꯏꯗꯤ ꯁꯦꯟꯊꯣꯏꯁꯤ ꯎꯝ ꯆꯥꯅꯤ ꯄꯣꯛꯄꯅꯦ ꯆꯟꯊꯣꯏꯕꯤ ꯑꯣꯏꯣꯏꯗꯤ ꯀꯔꯀꯥꯟ ꯍꯟꯕꯤꯒꯦ
ꯃꯣꯏ ꯍꯧꯈꯖꯤ ꯁꯤ ꯌꯧ ꯀ ꯈꯪꯗꯉꯩꯗ ꯑꯗꯨꯝ ꯊꯦꯡꯉꯛꯑꯅꯤꯅ ꯑꯗꯨ ꯃꯒꯨꯡꯗꯣ ꯑꯃꯨꯛ ꯑꯗꯤ ꯑꯃꯨꯛꯩꯅ ꯇꯧꯔꯒ ꯂꯣꯏꯔ ꯂꯥꯛꯇꯣꯏꯅꯤꯅ ꯑꯗꯨ ꯂꯥꯛꯑꯗꯣꯏ ꯄꯣꯠꯁ ꯑꯝ ꯂꯩꯈꯤꯕꯅꯤꯅ ꯉꯍꯥꯛ ꯑꯁꯨ ꯑꯝꯗ ꯉꯥꯏꯥꯛꯇ ꯉꯥꯏꯔꯦ ꯑꯗꯨꯗꯣꯏ ꯅꯣꯡꯃꯨꯛ ꯇꯟꯁꯤꯜꯂꯦ ꯃꯣꯏ ꯌꯧꯕꯀꯥꯟꯗ ꯑꯗꯨꯅ ꯄꯦꯔ ꯀ
ꯑꯗꯨꯗꯨꯝ ꯀꯩꯅꯣꯗꯨꯗꯤ ꯑꯃ ꯃꯣꯏ ꯃꯕꯨꯡꯗꯨꯗꯤ ꯀꯥꯏꯗ ꯊꯕꯛ ꯁꯨꯕꯅꯣ ꯍꯥꯏꯁꯦ
ꯊꯕꯛ ꯁꯨ ꯍꯇꯦ ꯕꯣꯔꯗꯤꯡꯒꯤꯗꯣ ꯑꯗꯨꯖ ꯀꯝ ꯈꯪꯕꯣꯏ ꯉꯥꯏꯇꯔꯦ ꯁꯨꯝ ꯉꯥꯏ ꯅꯨꯡꯥꯏꯍꯟꯕꯤ ꯋꯥ ꯁꯨꯝ ꯂꯩꯕ ꯍꯥꯏꯇꯥꯔꯦ
ꯑꯣ ꯍꯣꯏ ꯑꯗꯨꯕꯨꯗꯤ ꯐꯩ ꯍꯥꯏꯗꯤ ꯃꯣꯏ ꯑꯩ ꯉꯁꯥꯏ ꯈꯟꯕꯗꯤ ꯈꯜꯂꯦ ꯃꯝꯁꯤꯜꯂꯀꯥꯟꯗ ꯃꯣꯏ ꯈꯤꯪ ꯆꯠꯄꯗꯨꯁꯨ ꯅꯨꯡꯉꯥꯏꯔꯣꯏ ꯍꯥꯏꯗꯤ ꯂꯝꯈꯥꯏ ꯌꯧꯉꯩ ꯁꯒꯦꯟ ꯊꯣꯛꯑꯒ ꯆꯠꯄ ꯍꯥꯏꯗꯣ ꯍꯥꯏꯗꯤ ꯂꯩꯁꯥꯕꯤ ꯐꯥꯖꯤꯜꯂꯛꯑꯦ ꯑꯗꯨꯅ ꯆꯠꯊꯣꯛ ꯈꯣꯊꯣꯛꯄꯗꯣ ꯀꯣꯜꯂꯝꯉꯩ ꯅꯨꯡꯉꯥꯏꯗꯧꯗꯤ ꯃꯥꯟꯗꯦꯅ ꯈꯜꯂꯦ ꯊꯣꯡꯕ ꯌꯥꯎꯕꯗꯤ ꯐꯔꯦ ꯃꯕꯨꯡꯗꯨꯕꯨ ꯄꯨꯡ ꯁꯨꯇꯤ ꯀꯌꯥꯃꯨꯛ ꯂꯩ ꯍꯥꯏꯒꯦ
ꯊꯥꯅꯤ ꯂꯩꯕ
ꯑꯣ
ꯃꯥꯁꯨꯦ ꯀꯩꯅꯣ ꯍꯥꯏꯕꯅꯦ ꯤꯡꯒꯤꯗꯣ ꯁꯤꯡ ꯀꯥꯕꯗꯣ ꯀꯩꯅꯣ ꯇꯧꯔꯗꯤ ꯑꯁ ꯑꯩꯁꯨ ꯀꯥꯅꯤꯡꯉꯤ ꯒ ꯍꯦꯛꯄꯅꯤ ꯃꯊꯪ ꯍꯥꯏꯔꯗꯤ ꯌꯥꯎꯔꯣ ꯑꯦ ꯍꯥꯏꯔꯛꯑꯣꯒ ꯍꯦꯛꯄꯅꯤ ꯎꯝ ꯃꯃꯥꯟ ꯀꯥꯔꯨꯔꯦ ꯍꯥꯏꯕ ꯍꯧꯖꯤꯛꯀꯤ ꯃꯐꯝꯗꯣ ꯑꯗꯨ ꯑꯇꯣꯞꯄꯈꯣꯏ ꯁꯨꯝ ꯀꯥꯕ ꯂꯩꯗꯅ ꯑꯃꯣꯏ ꯌꯦ ꯀꯥꯕ ꯑꯁ ꯎꯔꯦ
ꯍꯣꯏ ꯑꯩꯁꯨ ꯉꯁꯥꯏ ꯏꯃꯥꯒꯤ ꯀꯩꯅꯣ ꯁꯨꯕꯥꯣꯏꯗꯣ ꯍꯪꯕꯅꯦ ꯍꯪꯕꯗꯣ ꯃꯣꯏꯁꯨ ꯑꯗꯨꯝ ꯍꯣꯏ ꯀꯥꯎꯁꯤ ꯀꯣꯂꯣꯁꯤꯅꯍ ꯃꯣꯏꯁꯨ ꯃꯍꯥꯗꯦꯕꯗ ꯑꯗꯨꯝ ꯀꯥꯕꯗꯣ ꯅꯨꯡꯉꯥꯏꯇꯦ ꯑꯇꯣꯞꯄꯁꯨ ꯀꯥꯎꯔꯁꯤ ꯈꯣꯠꯂꯨꯁ ꯍꯥꯏꯅꯕ ꯃꯥꯜꯂꯦ ꯑꯗꯨꯅ ꯑꯩꯁꯨ ꯉꯁꯤꯗꯤ ꯆꯠꯂꯨꯗ꯭ꯔꯕꯅꯤꯅ ꯈꯪꯗ꯭ꯔꯦ ꯃꯣꯏ ꯍꯥꯏꯅꯕꯗꯣ ꯑꯗꯨꯗꯣ ꯑꯩꯅꯕꯨꯗꯤ ꯍꯥꯏꯈꯤꯕꯅꯦ ꯑꯗꯨꯃꯥꯏꯅ ꯃꯃꯥꯡꯒꯤ ꯆꯠꯂꯨꯕ ꯑꯗꯨꯃꯥꯏꯅ ꯀꯥꯔꯨꯁꯤꯅ ꯑꯗꯨ ꯅꯠꯇ꯭ꯔꯒꯁꯨ ꯍꯧꯖꯤꯛꯀꯤ ꯑꯁꯣꯝꯒꯤꯗꯨꯅ ꯈꯔ ꯉꯝꯗꯦꯕꯀꯣ ꯑꯩꯈꯣꯏꯅ ꯆꯠꯇꯣꯏꯁꯤꯅ ꯈꯔꯕꯨꯗꯤ ꯂꯝꯕꯤꯕꯨꯗꯤ ꯈꯔ ꯁꯥꯡꯕ ꯑꯗꯨ ꯅꯠꯇꯕꯤꯗ ꯆꯝꯖꯤꯡ ꯆꯨꯝꯅ ꯃꯇꯣꯟ ꯈ꯭ꯋꯥꯏ ꯃꯇꯣꯟꯒꯤꯗꯣ ꯑꯗꯨ ꯀꯥꯈꯠꯄꯗꯣ ꯑꯗꯨꯕꯨ ꯃꯊꯛꯄꯨꯗꯤ ꯃꯊꯛ ꯌꯧꯔꯀꯥꯟꯗ ꯌꯥꯝ ꯐꯖꯕꯅꯦ ꯐꯖꯁꯨ ꯐꯖꯩ ꯑꯗꯩ ꯅꯨꯡꯁꯤꯠ ꯀꯩꯀꯩꯁꯨ ꯃꯌꯥꯝ ꯂꯥꯛꯄꯅꯤꯅ ꯌꯥꯝ ꯏꯁꯥꯥꯁꯗ ꯌꯥꯝ ꯇꯦꯛꯈꯠꯄꯅꯦꯕ ꯃꯈꯛꯊꯛ ꯌꯧꯕꯗꯣ ꯑꯗꯒꯤ ꯌꯧꯔꯝꯗꯥꯏꯒꯤ ꯈꯪꯧꯈꯈꯠꯄꯤꯗꯣ ꯑꯗꯨꯃꯥꯏꯅꯁꯨ ꯇꯧꯕꯅꯦꯕ ꯃꯈꯨꯠꯅ ꯄꯥ ꯀꯥꯕꯒ ꯌꯥꯎꯕꯅꯦ ꯑꯗꯨꯅ ꯑꯗꯨꯏꯗꯤ ꯅꯨꯡꯉꯥꯏꯗꯤ ꯅꯨꯡꯉꯥꯏꯅꯦꯅ ꯈꯜꯂꯦꯅ ꯌꯧꯔꯗꯤ ꯑꯗꯨ ꯌꯦꯡꯁꯦ ꯃꯊꯛ ꯃꯊꯛꯇꯨꯅ ꯀꯣꯟꯅꯒꯤ ꯆꯠꯄ ꯑꯣꯏꯔꯁꯨ ꯅꯠꯇ꯭ꯔꯒꯅ ꯍꯟꯗꯛ ꯑꯁꯣ ꯅꯥꯀꯟꯒꯤ ꯀꯩꯅꯣ ꯍꯩꯅꯧꯒ ꯍꯧꯕ ꯑꯗꯒꯤ ꯂꯩꯒ ꯀꯩꯀꯩ ꯊꯥꯕ ꯃꯐꯝꯗꯣ ꯑꯗꯨ ꯆꯠꯂꯨꯔꯁꯨ ꯌꯥꯏ ꯌꯥꯕꯕꯨꯗꯤ
ꯀꯅꯣꯏ ꯁꯅ ꯅꯥꯏ ꯀꯅ
ꯑꯗꯨꯅ ꯑꯃꯨꯛ ꯑꯣꯏꯔꯣꯝ ꯆꯪꯗꯣꯏꯕꯀꯣ ꯑꯗꯨꯒ ꯍꯧꯖꯤꯛꯀꯤ ꯑꯩꯅ ꯃꯊꯛ ꯃꯇꯣꯟ ꯌꯧꯕ ꯍꯥꯏꯗꯅ ꯑꯃꯨꯛ ꯍꯥꯏꯒꯠꯈꯤꯗꯣꯏꯕ ꯂꯝꯕꯤ ꯑꯅꯤ ꯐꯥꯡꯅ ꯁꯨꯃꯥꯏꯅ ꯐꯥꯡꯉ ꯂꯩꯕꯅꯦꯕ ꯑꯗꯨꯗ ꯑꯣꯏꯔꯣꯝ ꯆꯠꯈ꯭ꯔꯒꯅ ꯍꯧꯖꯤꯛꯀꯤ ꯁꯠꯇꯤꯡꯅ ꯆꯠꯂꯒ ꯑꯁꯨꯝꯨ ꯑꯩꯅ ꯌꯨꯝ ꯈꯤꯇꯪꯒ ꯁꯥꯔ ꯂꯩ ꯍꯥꯏꯕꯗꯣ ꯌꯨꯝ ꯍꯥꯏꯗꯤ ꯀꯩꯅꯣꯒꯨꯝꯕ ꯎ ꯁꯨꯝ ꯂꯦꯛ ꯌꯥꯕ ꯑꯗꯩ ꯁꯨꯝ ꯀꯩꯅꯣ ꯇꯧꯕ ꯌꯥꯕ ꯄꯣꯊꯥꯐꯝ ꯍꯥꯏꯇꯥꯔꯦꯀꯣ ꯑꯗꯨꯒꯨꯝꯕ ꯁꯥꯐꯝ ꯂꯩꯕ
ꯀꯥꯐꯝꯗꯤ ꯃꯥꯟꯅꯕ꯭ꯔꯥ ꯆꯞ ꯃꯥꯟꯅꯕ꯭ꯔꯥ ꯑꯩꯣꯏꯒꯤ ꯃꯐꯝ ꯑꯍꯥꯟ ꯀꯥꯐꯝꯗꯨꯗꯤ
ꯎꯝ ꯍ ꯍꯥꯥ ꯀꯥꯕꯣꯟ ꯆꯞ ꯃꯥꯟꯅꯩ ꯑꯗꯨꯒ ꯇꯪꯈꯥꯏ ꯌꯧꯔꯛꯄꯩꯁꯦ ꯆꯤꯡꯒꯤ ꯇꯪꯈꯥꯏ ꯌꯧꯔꯛꯄꯩꯁꯦ ꯑꯁꯤꯗꯩꯅꯦꯕ ꯃꯣꯏ ꯈꯥꯏꯔꯤꯁꯤꯅ ꯑꯃꯨꯛ ꯑꯗꯣ ꯂꯝꯕꯤ ꯑꯃꯗꯨꯗꯤ ꯈꯤꯇꯪ ꯑꯋꯥꯡꯕꯒꯤ ꯑꯥꯏ ꯃꯇꯣꯟ ꯌꯧꯕꯗꯨꯕꯨꯗꯤ ꯂꯝꯕꯤ ꯈꯤꯇꯪ ꯐꯠꯇꯕꯅꯦ ꯐꯠꯇꯕ ꯍꯥꯏꯗꯤ ꯈꯤꯇꯪ ꯉꯝꯕꯒꯤꯀꯣ ꯑꯗꯩ ꯈꯔ ꯁꯣꯡꯕꯁꯨ ꯌꯥꯎꯕꯅꯦ ꯑꯗꯨ ꯁꯣꯉꯝꯃꯒꯕꯨꯗꯤ ꯑꯗꯨꯝ ꯆꯠꯇ꯭ꯔꯁꯨ ꯌꯥꯏ ꯁꯣꯝꯀꯜ ꯆꯠꯂꯁꯨ ꯌꯥꯏꯗ ꯑꯗꯨꯝ ꯎꯝ ꯍꯣꯏ ꯃꯣꯏ ꯑꯅꯧꯕ ꯌꯥꯎꯕ ꯀꯥꯡꯕꯨꯗꯨꯗ ꯈꯜꯂꯒ ꯑꯗꯨꯝ ꯑꯁꯨꯝ ꯑꯣꯏꯔꯣꯝꯒꯤꯗꯨ ꯆꯠꯂꯁꯨ ꯌꯥꯏꯅꯤ ꯍꯥꯏꯕꯨꯗꯤ
ꯀꯞꯔꯥꯅ ꯃꯣꯏ ꯃꯣꯏꯁꯤ ꯆꯠꯅꯤ ꯍꯥꯏꯕꯤꯔꯣ ꯀꯃꯥꯏꯅ ꯇꯧꯕꯅꯣ ꯑꯩꯈꯣꯏ ꯍꯛꯇꯔꯣ
ꯑꯣ ꯃꯣꯏꯁꯨ ꯆꯠꯅꯤ ꯍꯥꯏꯈꯤꯕꯅꯦ ꯃꯣꯏ ꯀꯩꯅꯣꯔꯥꯛꯑꯅꯤ ꯏꯃꯥꯟꯅꯕꯗꯨ ꯑꯅꯤ ꯏꯃꯥꯟꯅꯕ ꯑꯅꯤ ꯑꯃ ꯂꯥꯛꯑꯅꯤ ꯑꯗꯩ ꯃꯣꯏ ꯃꯅꯥꯎꯨꯄꯥ ꯑꯃꯒ ꯅꯨꯃꯤꯠ ꯈꯨꯗꯤꯡꯒꯤꯗꯤ ꯃꯣꯏ ꯆꯠꯂꯤꯁꯦ ꯑꯗꯨꯝ ꯍꯥꯏꯗꯤꯃꯤꯠ ꯍꯥꯏꯗꯤ ꯆꯤꯡꯒꯥꯔꯤꯗꯨꯀꯣ ꯃꯣꯏ ꯀꯥꯡꯒꯣꯜ ꯑꯗꯨꯝ ꯂꯥꯛꯑꯅꯤ ꯑꯩꯒ ꯀꯥꯃꯤꯟꯅ ꯃꯈꯩ ꯍꯥꯏꯇꯥꯔꯦ ꯑꯩꯈꯣꯏ ꯁꯤꯗꯩ ꯆꯠꯂꯗꯤ ꯑꯃꯨꯛ ꯂꯝꯈꯥꯏꯗꯨꯃ ꯌꯥꯎꯔꯅꯤ ꯑꯗꯒꯤ ꯅꯪ ꯑꯃꯨ ꯌꯥꯎꯔꯅꯤ ꯑꯗ ꯑꯁꯤ ꯑꯃꯒ ꯌꯥꯎꯔꯅꯤꯗꯅ
ꯍꯟꯗꯛꯄꯨꯗꯤ ꯌꯥꯎꯔꯣꯏ ꯃꯥꯩꯗꯣ ꯑꯩꯣꯏ ꯁꯨꯝ ꯄꯨꯂꯞ ꯑꯣꯏꯅ ꯑꯣꯏꯅ ꯃꯌꯥꯝ ꯈꯔ ꯁꯥꯡꯕꯗ ꯁꯦꯠꯄꯗꯁꯨ ꯀꯥꯏꯅ ꯌꯥꯎꯈꯤ ꯃꯍꯩꯁꯤꯅ ꯍꯟꯗꯛꯇꯤ ꯑꯃꯨꯛ ꯌꯥꯎꯗꯧ ꯃꯥꯜꯁꯦ ꯃꯥꯥꯏ ꯑꯉꯥꯡ ꯅꯨ ꯁꯦꯟꯅꯩꯃꯤꯅꯀꯣ ꯍꯧꯛ ꯑꯦꯛꯖꯥꯝ ꯊꯥ ꯃꯇꯝ ꯑꯣꯏꯌꯦꯕ ꯑꯗꯨꯒꯤ
ꯍꯣꯏ ꯀꯩꯁꯨ ꯀꯥꯏꯗꯦ ꯍꯌꯦꯡ ꯈꯔ ꯁꯥꯡꯅ ꯆꯠꯂꯀꯥꯟꯗꯕꯨꯗꯤ ꯌꯥꯎꯔꯁꯦ ꯎꯝ ꯊꯥꯟꯁ ꯄꯥꯏꯖꯦ ꯆꯤꯡꯕꯨ ꯂꯩꯇꯦ ꯍꯧꯖꯤ ꯑ ꯀꯒꯥꯔꯤꯅ ꯆꯠꯇꯧ ꯉꯥꯏꯔꯦꯕꯀꯣ ꯁꯨꯝ ꯆꯠꯄ ꯈꯣꯠꯄꯗꯣ
ꯀꯩꯅ ꯇꯧꯗ꯭ꯔꯕ ꯑꯣꯏꯔꯗꯤ ꯍꯥꯏꯗꯤ ꯁꯨꯝ ꯀꯩꯅꯣꯒꯤꯕꯨ ꯂꯥꯥꯟ ꯂꯩꯇꯕ ꯑꯣꯏꯇꯥꯔꯕꯗꯤ ꯑꯃ ꯑꯃ ꯌꯦꯡꯉ ꯆꯠ ꯌꯥꯕ ꯂꯥ ꯂꯩ ꯄꯣꯅꯤꯅ ꯑꯃꯨꯛ ꯑꯩꯈꯣꯏꯅꯦ ꯌꯦꯡꯉꯁꯨ ꯀꯥꯗꯗꯤ ꯑꯃꯨꯛ ꯌꯥꯔꯣꯏ
ꯎꯝ ꯒꯥꯔꯤ ꯄꯨꯔꯀꯥ ꯌꯥꯕꯗ ꯑꯩꯅ ꯑꯃꯨꯛ ꯍꯥꯏꯕ ꯑꯃ ꯑꯁꯨꯝ ꯂꯥꯡꯒꯣꯜꯂꯣꯝꯒꯤꯗꯣ ꯁꯤꯒꯤ ꯀꯩꯅꯣꯒꯤ ꯎꯝ ꯇꯥꯋꯔꯒꯤꯗꯣ ꯑꯗꯣꯝ ꯂ ꯁꯥꯏꯀꯦ ꯍꯥꯏꯅ ꯍꯥꯏꯕꯗꯣ ꯑꯗꯨ ꯆꯠꯂꯨꯕꯗꯤꯅ ꯌꯥꯝ ꯅꯨꯡꯉꯥꯏꯗꯣꯏꯅꯦ ꯑꯗꯨꯏ ꯃꯐꯝꯗꯨꯗꯤ ꯑꯗꯨꯝ ꯑꯆꯥꯄꯣꯠꯁꯤꯗꯒꯤ ꯀꯔꯤꯝ ꯄꯨꯔꯒ ꯑꯗꯨꯝ ꯆꯥꯔꯁꯨ ꯌꯥꯔꯦꯕꯀꯣ ꯑꯗꯨꯒ ꯑꯃꯨꯛ ꯆꯤꯡꯗꯣ ꯁꯨꯃꯥꯏꯅ ꯍꯥꯏꯒꯠꯂꯒ ꯀꯥꯞꯐꯝ ꯂꯩꯕꯅꯦꯕ ꯑꯗꯩ ꯐꯣꯇꯣ ꯅꯝꯕ ꯀꯩꯗꯧꯕ ꯌꯥꯝ ꯐꯖꯩꯕ ꯃꯊꯛꯇ ꯌꯦꯡꯊꯔꯀꯥꯟꯗꯣ ꯑꯩꯈꯣꯏ ꯅꯍꯥꯟ ꯀꯥꯔꯨꯕ ꯆꯤꯡꯒꯨꯝꯕꯗꯣ ꯂꯣꯏ ꯎꯔꯗꯣꯏꯅꯦ ꯃꯈꯥꯗ ꯈ꯭ꯋꯥꯏꯗꯒꯤ ꯋꯥꯡꯕ ꯑꯣꯏꯕꯅꯤꯅꯀꯣ ꯍꯧꯖꯤꯛꯀꯤ ꯃꯐꯝꯗꯣ ꯑꯗꯨꯗꯣ ꯁꯨꯝꯡꯊꯔꯛꯄ ꯀꯥꯏꯅ ꯏꯁꯪꯒ ꯁꯪꯉꯒ ꯆꯤꯡ ꯃꯆꯥ ꯃꯆꯥ ꯃꯆꯥꯒ ꯂꯩꯕ ꯃꯈꯩꯗꯣ ꯐꯣꯇꯣꯅ ꯃꯌꯥꯝ ꯐꯖꯕꯅꯦꯕ ꯁꯤ ꯃꯐꯝꯗꯣ ꯅꯍꯥꯟ ꯐꯖꯩꯗꯨꯗꯩ ꯍꯦꯟꯅ ꯐꯖꯩ ꯑꯗꯨ ꯌꯥꯝ ꯀꯥꯍꯟꯅꯤꯡꯕ ꯑꯗꯣ ꯂ ꯂꯩꯕꯟꯅ ꯀꯪ
ꯍꯣꯏ ꯑꯗꯨꯅꯦ ꯀꯩꯅꯣ ꯂꯩꯕꯅꯤ ꯅꯛꯄꯅꯤꯅ ꯍꯥꯏꯇꯥꯔꯦ ꯃꯣꯏ ꯄꯨ ꯔꯝꯕ ꯑꯣꯏꯗꯕꯅꯦꯕ ꯑꯣꯏꯗ꯭ꯔꯁꯨ ꯃꯣꯏ ꯑꯗꯨꯗꯩ ꯈꯤꯦꯡ ꯍꯥꯏꯗꯣꯛꯄꯗ ꯑꯗꯨꯝ ꯑꯣꯏꯔꯗꯣꯏꯅꯦꯕ ꯀꯨꯞꯀꯤ ꯀꯥꯡꯥ ꯑꯣꯏꯗꯣꯏꯅꯤ ꯑꯗꯨꯅ ꯕꯦꯔꯥ ꯀꯥꯏꯔ ꯍꯦꯟꯗꯣꯛꯇꯒꯤ ꯂꯣꯏꯔꯦ ꯕꯦꯔꯥ ꯀꯥꯏꯅ ꯑꯗꯨꯒꯤ ꯋꯥꯗ
ꯍꯣꯏ ꯇꯧꯕꯗꯤ ꯏꯪꯈꯣꯜꯁꯨ ꯀꯣꯏꯌꯦ ꯑꯗꯨꯒꯤ ꯃꯄꯥꯗꯣ ꯑꯩꯈꯣꯏꯅ ꯆꯠꯂꯤ ꯃꯄꯥꯗꯨꯕꯨꯗꯤ ꯑꯗꯨꯝ ꯑꯗꯨ ꯀꯩꯅꯣ ꯅꯥꯒꯥꯔ ꯀꯩꯅꯣꯗꯤ ꯈꯪꯒꯦꯀꯣ ꯑꯗꯣ ꯑꯩꯅ ꯑꯃꯗ ꯑꯣꯏꯔꯝꯃꯗꯤ ꯑꯃꯨꯛ ꯐꯔꯛ ꯇꯥꯏꯗꯅꯀꯣ
ꯂꯥꯡꯒꯣꯏ ꯃ ꯍꯩꯛꯇꯤ ꯄꯥꯛ ꯀꯥꯏꯅꯗ꯭ꯔꯦꯅ ꯑꯩ ꯀꯩꯅꯣ ꯇꯧꯕꯅꯤꯅ ꯑꯗꯨ ꯑꯗꯨꯒꯤ ꯈꯛꯇꯪ ꯍꯥꯏꯔꯒꯗꯤ ꯇꯧꯕꯅꯤ ꯃꯣꯏꯁꯨ ꯑꯗꯨꯝ ꯆꯪꯗꯤ ꯆꯪꯕꯅꯤꯅꯕ ꯑꯗꯨꯅꯤ
ꯑꯩꯈꯣꯏ ꯁꯤ ꯃꯊꯛꯀꯤ ꯃꯃꯥꯡꯁꯤꯡꯒꯤꯤꯡ ꯅꯥꯄꯣꯝ ꯂꯥꯏꯕꯨ ꯀꯩꯅꯣ ꯑꯁꯣꯝ ꯅꯥꯀꯟꯒꯤ ꯅꯥꯄꯣꯝꯗꯨꯕꯨ ꯃꯣꯏ ꯇꯥꯕ꯭ꯔꯥ ꯀꯃꯥꯏꯅ ꯇꯧꯒꯦ
ꯃꯣꯏꯗꯤ ꯄꯨꯔꯥ ꯇꯥꯗꯦꯗ ꯑꯗꯨꯕꯨ ꯒꯥꯗꯤ ꯂꯩꯕꯅꯤ ꯅꯥꯒꯥꯅꯤ ꯂꯩꯔꯤꯅꯤꯅ ꯑꯗꯣ ꯍꯧꯖꯤꯛꯄꯨꯗꯤ ꯅꯥꯒꯥꯒ ꯃꯣꯏꯒ ꯈꯔ ꯈꯠꯅꯔꯤꯅꯤꯅ ꯄꯥꯛ ꯄꯥꯛ ꯆꯪꯍꯟꯕꯗꯤ ꯆꯪꯍꯟꯗꯕꯩ ꯃꯍ ꯂꯩꯕꯅꯤꯅ
ꯑꯣꯝ
ꯉꯁꯥꯏ ꯆ ꯃꯨ ꯀꯩ ꯇꯧꯗꯦ ꯍꯥꯏꯗꯣ ꯆꯪꯗꯦ ꯍꯥꯏꯗꯣ ꯉꯁꯥꯏ ꯍꯥꯏꯦ ꯃꯣꯏ ꯄꯣꯠꯇꯆ ꯀꯩꯅ ꯇꯧꯔꯤꯕꯃꯤꯅ ꯅꯨ ꯀ ꯃꯔꯔ ꯂꯩ
ꯍꯣꯏ ꯐꯔꯦ ꯀꯣꯜꯁꯨ ꯂꯣꯏꯁꯤꯜꯂꯛꯑꯦ ꯊꯝꯃꯅꯕ ꯇꯧꯔꯒꯦꯀ ꯅꯪ ꯑꯃꯨꯛ ꯇꯧꯕ ꯌꯥꯕꯡꯕꯣ
ꯎꯝ